ꯇꯥꯕꯔꯣ ꯇꯥꯕꯔꯣ
ꯍꯥꯜꯂꯣ
ꯇꯥꯏꯌꯦ
ꯎꯝ ꯍꯣꯏ ꯉꯥꯁꯤꯗꯤ ꯑꯗꯨꯝ ꯇꯧꯈ꯭ꯔꯁꯦ
ꯍꯣꯏ
ꯆꯥꯛ ꯊꯣꯡꯕꯗꯤ ꯂꯣꯏꯈ꯭ꯔꯕꯣ
ꯆꯥꯛꯄꯨꯗꯤ ꯊꯣꯡꯕ ꯂꯣꯏꯔꯦ ꯍꯣꯏ
ꯅꯪ ꯃꯃꯥ ꯕꯥꯕꯥ ꯈꯣꯏꯒ ꯂꯩꯕ꯭ꯔꯥ
ꯎꯝ ꯏꯊꯟ ꯂꯩꯌꯦ ꯑꯩ ꯏꯃꯥ ꯕꯕꯥ ꯈꯣꯏꯗꯤ ꯌꯨꯝꯗ ꯂꯩꯈ꯭ꯔꯦ
ꯑꯣ ꯔꯦꯟꯗ ꯔꯦꯟꯗ ꯕꯣ
ꯍꯣꯏ
ꯎ ꯍꯧꯖꯤꯛꯇꯤ ꯍꯥꯏꯗꯤ ꯀꯣꯂꯦꯖ ꯂꯣꯏꯈ꯭ꯔꯕꯅꯤꯅ ꯑꯗꯨꯝ ꯐ꯭ꯔꯤꯅ ꯂꯩꯔꯝꯅꯤꯅꯦ
ꯑꯩꯗꯣ ꯏꯟꯇꯔꯟꯁꯤꯞꯇꯣ ꯀꯩꯅꯣ ꯑꯩꯈꯣꯏꯒꯤ ꯐ꯭ꯔꯝ ꯑꯦꯄ꯭ꯂꯥꯏ ꯇꯧꯕ ꯀꯥꯟꯗꯥꯅꯦ ꯏꯟꯇꯔꯟꯁꯤꯞꯀꯤ ꯐꯔꯣꯝ ꯆꯪꯉꯦꯕꯥꯀꯣ ꯑꯗꯨꯒꯤꯅ ꯑꯩꯅ ꯁꯤꯛꯁ ꯃꯟꯠꯁꯀꯤ ꯑꯁꯦꯡꯕꯗꯤ ꯆꯥꯍꯤ ꯑꯃ ꯑꯣꯏꯒꯗꯕꯅꯦꯕꯥꯀꯣ ꯁꯤꯛꯁ ꯃꯟꯁꯀꯤ ꯏꯟꯇꯔꯟꯁꯤꯞ ꯂꯥꯎꯊꯣꯛꯈ꯭ꯔꯕ ꯅꯥꯏꯟ ꯃꯟꯁꯀꯤ
ꯎꯝ
ꯑꯗꯣ
ꯑꯗꯨ ꯅꯣꯏ ꯏꯟꯇꯔꯟꯁꯤꯞꯇ ꯏꯁ꯭ꯇꯦꯐꯦꯟꯒꯨꯝꯕ ꯄꯤꯕ꯭ꯔꯥ
ꯄꯤꯗꯦ ꯑꯩꯈꯣꯏꯒꯤ ꯑꯩꯈꯣꯏꯒꯤ ꯗꯥꯏꯒꯅꯣꯁꯇꯤꯛꯇ ꯆꯠꯄꯒꯤꯀꯣ ꯄꯤꯗꯦ ꯐ꯭ꯔꯤꯗ ꯑꯩꯈꯣꯏ ꯆꯠꯂꯦꯅ
ꯍꯣꯏ ꯑꯩꯈꯣꯏꯒꯤꯁꯨ ꯎꯝ ꯑꯩꯈꯣꯏ ꯕꯤꯕꯤꯑꯦꯒꯤ ꯑꯣꯏꯅꯥꯀꯣ ꯂꯥꯁ ꯁꯤꯃꯤꯁ ꯆꯔꯗꯣ ꯑꯩꯈꯣꯏ ꯑꯁꯦꯡꯕꯗꯤ ꯊ꯭ꯔꯤ ꯃꯟꯠꯁ ꯏꯟꯇꯔꯟꯁꯤꯞ ꯆꯠꯇꯣꯏꯅꯦꯕ ꯑꯗꯨꯕꯨ ꯑ ꯑꯩꯈꯣꯏ ꯑꯁꯣꯝꯒꯤꯗꯤ ꯋꯥꯟ ꯃꯟꯠ ꯈꯛꯇ
ꯑꯣ ꯑꯩꯈꯣꯏꯗꯤ ꯆꯍꯤ ꯑꯃꯅꯦ ꯌꯥꯝ ꯇꯥꯟꯕꯅꯦ ꯑꯗꯣ ꯃꯣꯏꯒꯤꯗꯤ ꯌꯥꯝ ꯐꯈ꯭ꯔꯕꯥꯅꯦ ꯑꯩꯈꯣꯏꯒꯤꯗ
ꯆꯍꯤ ꯑꯃ ꯑꯣꯏꯔꯗꯤ ꯏꯁꯇꯦꯐꯦꯟ ꯄꯤꯕ ꯌꯥꯏꯗ
ꯍꯣꯏ ꯃꯣꯏꯒꯤ ꯃꯣꯏꯒꯤ ꯃꯣꯏꯒꯤꯗ ꯃꯥꯏ ꯌꯥꯝ ꯐꯈ꯭ꯔꯕꯅꯦ ꯑꯩꯈꯣꯏ
ꯍꯣꯏ ꯐ꯭ꯔꯤꯅ ꯊꯕꯛ ꯇꯧꯕꯅꯦ
ꯎꯝ ꯑꯗꯨꯒ ꯎꯝ ꯑꯩꯈꯣꯏ ꯇꯝꯕ ꯂꯣꯏ
ꯎꯝ ꯍꯥꯏꯌꯣ
ꯑꯩꯈꯣꯏ ꯇꯝꯕ ꯂꯣꯏꯔꯀꯥꯟꯗꯁꯨ ꯑꯩꯈꯣꯏ ꯑꯩꯈꯣꯏꯒꯤ ꯖꯨꯅꯤꯌꯔ ꯑꯩꯈꯣꯏꯁꯤ ꯑꯃꯨꯛꯀ ꯏꯟꯇꯔꯟ ꯂꯥꯛꯀꯥꯅꯤ
ꯎꯝ
ꯑꯗꯨꯒ ꯃꯣꯏꯒꯤꯁꯨ ꯑꯃꯨꯛꯀ ꯃꯣꯏꯒꯤ ꯌꯥꯝ ꯐꯈ꯭ꯔꯕꯅꯦ ꯑꯗꯣ
ꯍꯣꯏ ꯈꯤꯇꯪꯗꯤ ꯑꯗꯨꯝ ꯍꯥꯞꯄꯤꯕ ꯌꯥꯕꯅꯦꯕ ꯈꯣꯔꯁꯥꯒꯤꯗꯃꯛꯅꯦ ꯍꯥꯏꯔꯒꯁꯨ ꯌꯥꯝ ꯄꯤꯗ꯭ꯔꯁꯨ ꯏꯁꯇꯥꯞ ꯀꯨꯝꯅ ꯌꯥꯝ ꯄꯤꯗ꯭ꯔꯁꯨ ꯏꯁꯇꯥꯞꯀꯤ ꯁꯦꯂꯥꯔꯤꯗꯒꯤ ꯍꯥꯞ ꯀꯨꯝꯕ ꯀꯛꯑꯒ
ꯎꯝ
ꯈꯪꯗ꯭ꯔꯦꯗꯥ ꯑꯩꯈꯣꯏ ꯃꯅꯤꯄꯨꯔꯒꯤ ꯁꯤꯗꯤ ꯅꯪ ꯍꯧꯖꯤꯛ ꯑꯁꯥꯝ ꯗꯥꯎꯟ ꯇꯥꯎꯟꯗ ꯆꯠꯀꯗꯧꯕꯗꯨ ꯅꯊꯟꯗꯔꯣ
ꯎꯝ
ꯅꯃꯥꯟꯅꯕꯤ ꯍꯣꯏ ꯌꯥꯎꯗꯦ
ꯏꯃꯥꯟꯅꯕꯤ ꯑꯃ ꯌꯥꯎꯋꯦ ꯑꯗꯣ ꯑꯩꯈꯣꯏꯅꯤ ꯄꯨꯟꯅ ꯆꯠꯂꫭꯏ
ꯀꯩꯒꯤꯅꯣ
ꯎꯝ ꯃꯥꯗꯤ ꯖꯤꯔꯤ ꯂꯣꯝꯗꯒꯤ ꯆꯠꯀꯅꯤꯕ ꯃꯌꯨꯝ ꯖꯤꯔꯤ ꯂꯣꯝꯗꯒꯤ ꯑꯣꯏꯕꯒꯤ
ꯑꫭ ꯑꫭ
ꯑꯗꯨꯕꯨ ꯅꯣꯏ ꯁꯇ꯭ꯔꯤꯝꯁꯨ ꯆꯞ ꯃꯥꯟꯅꯕꯀꯣ
ꯎꯝ
ꯂꯦꯞꯗꯥꯏ
ꯑꯗꯣ ꯃꯥꯗꯤ ꯔꯦꯟ ꯂꯩꯒꯅꯤ ꯍꯥꯏꯕꯒꯨꯝ ꯇꯧꯕꯅꯦ ꯑꯗꯨꯗ ꯇꯝꯃ ꯀꯥꯟꯗꯁꯨ ꯏꯃꯥꯅ ꯔꯦꯟꯠ ꯂꯩꯔꯥꯅꯨ ꯍꯥꯏꯌꯦ ꯎꯝ ꯃꯥꯗꯣ ꯃꯥꯗꯣ ꯕꯥꯃꯣꯟ ꯑꯣꯏꯕ ꯑꯗꯨꯒꯤ
ꯃꯩꯇꯩ ꯕꯥꯃꯣꯟ ꯑꯣꯏꯕ ꯃꯣꯏꯗꯤ ꯀꯩꯅꯣ ꯌꯥꯝ ꯔꯨꯜꯁ ꯌꯥꯝ ꯂꯩꯌꯦꯗꯅ
ꯍꯣꯏ ꯑꯗꯨꯕꯨ ꯍꯌꯦꯡ ꯑꯥꯎꯠꯁꯥꯏꯠ ꯊꯣꯛꯈ꯭ꯔꯗꯤ ꯁꯤꯡꯈ꯭ꯔꯅꯤꯗ ꯃꯥ ꯗꯨ ꯍꯤꯟꯖꯥꯡ ꯍꯥꯎꯃꯟꯗ꯭ꯔꯗꯤ
ꯎꯝ ꯑꯗꯣ ꯎꯝ ꯑꯩꯈꯣꯏꯅ ꯑ ꯀꯤꯆꯟꯗ ꯃꯣꯏꯒꯤ ꯆꯥꯛ ꯊꯣꯡꯐꯝ ꯆꯪꯕ ꯌꯥꯗꯦ ꯑꯗꯨꯒꯨꯝꯕ ꯈꯣꯠꯄ ꯌꯥꯝ ꯂꯩꯕꯅꯤꯅ ꯑꯗꯣ ꯂꯩꯕꯥꯁꯨ ꯅꯨꯡꯉꯥꯏꯔꯣꯏꯕ
ꯎꯝ ꯍꯣꯏ ꯇꯧꯋꯏ ꯇꯧꯋꯏ ꯕꯥꯃꯣꯟꯈꯣꯏꯗꯤ ꯌꯥꯝꯅ ꯏꯁꯄ꯭ꯔꯤꯛ ꯇꯧꯋꯦ
ꯑꯗꯨꯒ ꯋꯥꯁꯔꯨꯝ ꯆꯥꯄꯁꯨ ꯐꯤꯔꯣꯜ ꯇꯣꯉꯥꯟꯕ ꯃꯄꯥꯟ ꯆꯠꯄꯁꯨ ꯊꯣꯡꯉꯥꯟꯕ ꯌꯥꯝ ꯀꯩꯅꯣ ꯇꯧꯅꯦ
ꯎꯝ
ꯋꯥꯁꯔꯨꯝ ꯆꯠꯂꯗꯤ ꯎꯝ ꯃꯣꯏꯒꯤ ꯐꯤꯔꯣꯟꯜꯗꯣ ꯍꯣꯡꯒꯅꯤ ꯑꯃꯨꯛꯀ ꯊꯣꯛꯑꯗꯤ ꯍꯣꯡꯒꯅꯤ
ꯔꯣꯖꯃꯤꯌꯥꯝ ꯍꯣꯏ
ꯋꯥ ꯑꯔꯝꯅꯤꯗ ꯃꯣꯏꯁꯨ ꯑꯁ
ꯍꯣꯏ ꯑꯗꯨꯒ ꯅꯨꯡꯇꯤꯒꯤ ꯏꯔꯨꯗ꯭ꯔꯗꯤ ꯌꯥꯗꯕꯅꯦ ꯃꯣꯏꯗꯣ ꯍꯧꯒꯠꯄꯒꯥꯎꯀꯣ ꯍꯧꯅꯨꯡꯇꯤ ꯑꯩꯒꯤ ꯏꯔꯔꯨꯗ꯭ꯔꯦꯗꯤ ꯌꯥꯝꯕꯅꯦ ꯑꯗꯨꯒ ꯎꯝ ꯀꯩꯅꯣ ꯁ
ꯑꯁ ꯃꯣꯏꯗꯤ ꯔꯨꯜꯁ ꯌꯥꯝ ꯂꯩꯌꯦꯗ ꯑꯩꯈꯣꯏꯅꯅꯦ ꯃꯣꯏ ꯃꯣꯏꯒꯤ ꯆꯥꯛ ꯌꯦꯟꯁꯥꯡ ꯊꯣꯡꯐꯝꯗꯨꯗꯅꯦ ꯑꯩꯈꯣꯏꯅ ꯄꯥꯏꯔꯗꯤꯅꯦ ꯃꯣꯠꯈ꯭ꯔꯦꯅ ꯃꯣꯏꯗꯤ ꯈꯜꯂꯦꯕ
ꯍꯣꯏ ꯑꯗꯣ ꯅꯪ ꯅꯃꯥꯟꯅꯕꯤꯗꯨꯁꯨ ꯌꯥꯝ ꯆꯦꯠꯄ꯭ꯔꯣꯕ ꯕꯥꯃꯣꯟ ꯍꯥꯏꯗꯤ ꯆꯦꯠꯇꯕ ꯂꯩꯌꯦꯅ ꯅꯠꯇꯦ ꯍꯥꯏꯗꯤ ꯕꯥꯃꯣꯟ ꯑꯣꯏꯔꯁꯨ ꯑꯩ ꯏꯃꯥꯟꯅꯕꯤ ꯍꯣꯏꯗꯤ ꯌꯥꯝꯅ ꯏꯁꯇ꯭ꯔꯤꯛ ꯇꯧꯗꯦꯕ ꯍꯥꯏꯗꯤ ꯌꯨꯝꯗꯕꯨꯗꯤ ꯍꯣꯏ ꯃꯃꯥ ꯃꯄꯥ ꯂꯩꯕꯅꯤꯅ ꯇꯧꯗꯕ ꯌꯥꯗꯕꯅꯤꯅ ꯇꯧꯈ꯭ꯔꯦꯗꯅ
ꯍꯣꯏ
ꯑꯩꯈꯣꯏꯒ ꯇꯤꯟꯅꯔꯗꯤ ꯑꯗꯨꯝ ꯌꯥꯝꯅ ꯈꯔ ꯂꯥꯏꯊꯣꯛꯄꯗꯣ ꯃꯣꯏꯁꯨ
ꯎꯝ ꯏꯃꯥꯟꯅꯕꯤ ꯑꯃꯗꯤ ꯑꯗꯨꯃꯥꯏꯅ ꯇꯧꯋꯦ ꯏꯃꯥꯟꯅꯕꯤ ꯑꯃꯗꯤ ꯎꯝ ꯑꯗꯨꯃꯥꯏꯅ ꯇꯧꯋꯦ ꯑꯗꯣ ꯁꯤ ꯅꯨꯄꯤꯗꯤ ꯑ ꯉꯥ ꯃꯣꯏ ꯉꯥꯔꯤꯒꯨꯝꯕꯁꯨ ꯆꯥꯗꯕ ꯅꯨꯃꯤꯠ ꯂꯩꯀꯣ ꯑꯗꯨꯒꯨꯝꯕ ꯅꯨꯃꯤꯠꯇꯁꯨ ꯁꯨꯡꯆꯥ ꯆꯥꯔꯔꯣꯏ ꯃꯥꯗꯣ ꯀꯩꯅꯣ ꯏꯃꯥꯟꯅꯕꯤ ꯑꯃꯗꯤꯅꯦ ꯊꯣꯡꯕ ꯑꯩꯈꯣꯏꯁꯨ ꯑꯩꯈꯣꯏꯒ ꯄꯨꯟꯅꯗꯤ ꯑꯗꯨꯝ ꯆꯥꯝꯅꯦꯕꯀꯣ ꯁꯤ ꯏꯃꯥꯟꯅꯕꯤꯗꯤ ꯑꯗꯨꯃꯥꯏꯅ ꯇꯧꯗꯦꯕ ꯑꯗꯨꯒꯤ ꯂꯥꯛꯕꯁꯨ ꯅꯨꯡꯉꯥꯏꯔꯣꯏ
ꯃꯣꯏꯗꯣ ꯂꯤꯡꯈꯠꯅꯒꯅꯤꯅ ꯑꯗꯨꯃꯥꯏꯅ ꯇꯧꯕꯗꯨꯗꯤ ꯑꯩꯗꯤ ꯍꯖꯥꯡ ꯌꯥꯝ ꯍꯥꯎꯇꯕ ꯃꯇꯝꯗ ꯑꯩꯈꯣꯏꯗꯗꯤ ꯆꯥꯛ ꯁꯥꯒꯨꯝꯕꯗꯤ ꯆꯥꯅꯤꯡꯅꯤꯕ
ꯃꯣꯏꯗ ꯑꯃꯨꯀ ꯑ ꯑꯩꯈꯣꯏꯅ ꯃꯄꯥꯟꯗꯒꯤ ꯌꯦꯟꯁꯥꯡ ꯊꯣꯡꯕꯒꯨꯝꯕ ꯄꯨꯔꯥꯒ ꯆꯔꯗꯤ ꯃꯣꯏꯁꯨ ꯑꯃꯨꯛꯀ ꯁꯍꯔꯅꯤ ꯑꯗꯨ ꯂꯩꯃꯤꯟꯅꯕꯁꯨ ꯅꯨꯡꯉꯥꯏꯔꯦ ꯑꯗꯣ ꯎꯝ ꯑꯗꯨꯈꯛ ꯅꯠꯇꯦ ꯏꯃꯥꯅꯁꯨ ꯑ ꯑꯩꯉꯣꯟꯗ ꯑꯩꯗꯣ ꯍꯣꯁꯇꯦꯜ ꯊꯝꯅꯤꯡꯕ ꯑꯗꯨꯒꯤꯅꯦꯗ ꯒ꯭ꯦꯁ ꯀꯔꯤ ꯀꯔꯥ ꯂꯕꯗꯣ ꯋꯥꯏꯦ ꯅ ꯃꯄꯥꯟꯗꯁꯨ ꯒꯦꯌꯥꯁ ꯇꯝꯕ ꯃꯥꯜꯂꯦ
ꯂꯤꯁꯤꯡ ꯃꯔꯤ ꯂꯤꯁꯤꯡ ꯃꯔꯤꯅꯤ ꯏꯃꯥꯟꯅꯕꯤꯗꯣ
ꯑꯣ ꯑꯣꯏꯔꯝꯅꯤ
ꯑꯩꯁꯨ ꯔꯦꯟꯇꯗ ꯂꯩꯒꯦ ꯍꯣꯏ ꯑꯩꯁꯨ ꯍꯣꯁꯇꯦꯜꯗꯤ ꯂꯩꯅꯤꯡꯗꯕꯅꯦ ꯄꯤ ꯖꯤꯗ ꯂꯩꯒꯦ ꯍꯥꯏꯕꯁꯨ ꯌꯥꯗꯦ ꯏꯃꯥꯗꯣ ꯍꯣꯁꯇꯦꯜꯗ ꯑꯗꯨꯝ ꯂꯩꯔ ꯆꯍꯤ ꯑꯅꯤ ꯈꯥꯡꯕꯗꯨꯕꯨ ꯑꯗꯨꯝ ꯆ ꯐꯔꯒ ꯑꯗꯨꯝ ꯅꯨꯡꯉꯥꯏꯔꯛꯀꯅꯤꯒ ꯑꯩꯅ ꯈꯜꯗꯦꯔ
ꯑ ꯑꯗꯣ ꯀꯩꯅꯣ ꯎꯝ ꯔꯦꯟꯗ ꯂꯩꯔꯗꯤ ꯄꯩꯁꯥꯁꯨ ꯈꯔ ꯆꯪꯕ ꯌꯥꯝꯃꯔꯣꯏꯌꯦ ꯍꯥꯏꯕꯗꯤ ꯑꯩꯈꯣꯏ ꯑꯩꯈꯣꯏꯅ ꯎꯝ ꯆꯥꯅꯤꯡꯔꯗꯤ ꯆꯥꯏꯌꯦ ꯆꯥꯅꯤꯡꯗ꯭ꯔꯗꯤ ꯇꯣꯛꯑꯦꯗꯅ ꯑꯗꯣ ꯀꯩꯅꯣ ꯄꯤ ꯍꯣꯁꯇꯦꯜꯒꯨꯝꯕ ꯄꯤ ꯖꯤꯒꯨꯝꯕꯗꯤ ꯑꯩꯈꯣꯏ ꯆꯥꯔꯁꯨ ꯆꯥꯗ꯭ꯔꯁꯨ ꯄꯩꯁꯥ ꯑꯗꯨꯝ ꯊꯤꯑꯅ ꯌꯥꯝ ꯌꯥꯝ ꯊꯤꯑꯅ ꯑꯗꯨꯒ ꯀꯩꯅꯣ ꯑꯩꯈꯣꯏꯒꯤ ꯄꯣꯀꯦꯠ ꯃꯅꯤꯁꯨ ꯑꯃꯨꯛꯀ ꯇꯣꯡꯉꯥꯟꯅꯤ
ꯎꯝ
ꯔꯦꯟꯐꯤꯁ ꯔꯦꯟ ꯂꯩꯕꯁꯤꯅ ꯔꯦꯟ ꯐꯤꯁꯇꯣ ꯑꯗꯨꯝ ꯄꯤꯗꯤ ꯌꯥꯔꯦ ꯑꯩꯈꯣꯏ ꯄꯣꯀꯦꯠ ꯃꯅꯤꯗꯒꯤ ꯑꯩꯈꯣꯏ ꯃꯤꯅꯦꯠꯁꯨ ꯑꯗꯨꯝ ꯊꯧꯕ ꯌꯥꯏꯅ
ꯑꯣꯝ ꯑꯗꯨꯝ ꯑꯃꯛ ꯃꯄꯥꯟ ꯂꯣꯝꯗ ꯍꯤꯟꯗꯤꯒꯨꯝꯕ ꯈꯪꯗꯅ ꯂꯩꯕꯁꯦ ꯈꯔꯗꯤ ꯋꯥꯏꯗꯣ
ꯍꯣꯏ ꯑꯣꯏ ꯑꯩꯗꯤ ꯍꯤꯟꯗꯤ ꯀꯔꯤꯁꯨ ꯈꯪꯗꯤꯌꯦ ꯑꯗꯣ ꯀꯃꯥꯏꯅ ꯂꯩꯗꯣꯏꯔꯥ ꯈꯪꯗꯦ
ꯑꯗꯨꯝ ꯍꯩꯔꯛꯀꯅꯤꯗ ꯑꯩꯗꯤ ꯈꯔ ꯈꯔꯗꯤ ꯑꯗꯨꯝ ꯈꯪꯉꯦ ꯍꯥꯏꯗꯤ ꯑꯩ ꯍꯥꯟꯅ ꯗꯦꯜꯂꯤꯗꯁꯨ ꯑꯃꯛꯔꯛ ꯆꯠꯂꯝꯃꯤꯕꯀꯣ ꯋꯥꯟ ꯋꯤꯛ ꯑꯗꯨꯒ ꯑꯈꯣꯏ ꯅꯍꯥꯟ ꯄꯨꯅꯦꯗꯁꯨ ꯇꯨꯔ ꯆꯠꯄꯅꯦꯕ ꯄꯤꯌꯥꯏꯗꯦꯝ ꯄꯨꯅꯦꯒꯤ ꯄꯤꯌꯥꯏꯗꯦꯝꯗ
ꯎꯝ
ꯑꯗꯨꯒꯤ ꯑꯗꯨꯝ ꯈꯔ ꯍꯥꯏꯗꯤ ꯃꯣꯏꯅ ꯉꯥꯡꯕꯗꯨꯗꯤ ꯈꯔ ꯑꯗꯨꯝ ꯇꯥꯏꯌꯦꯕ ꯉꯥꯡꯊꯣꯛꯄ ꯍꯩ
ꯑ ꯑꯩꯁꯨꯅꯦ ꯑꯗꯨꯅꯦ ꯃꯣꯏꯅ ꯑꯉꯥꯡꯕꯨꯗꯤ ꯍꯒ꯭ꯌꯥꯟ ꯇꯥꯒꯅꯤ ꯑꯩꯅ ꯑꯃꯨꯛꯀ ꯑꯉꯥꯡ ꯊꯣꯛꯄꯗꯣ ꯍꯥꯏꯦ
ꯑꯥ ꯍꯣꯏ ꯑꯩꯈꯣꯏꯅ ꯉꯥꯡꯕ ꯃꯇꯝꯗ ꯂꯥꯟꯒꯗꯧꯕ ꯌꯥꯝ ꯃꯥꯜꯂꯦꯀꯣ
ꯍꯣꯏ
ꯌꯥꯝ ꯅꯣꯡꯅꯤꯡꯕꯅꯦ ꯑꯩꯈꯣꯏ ꯄꯨꯣꯅꯦ ꯂꯩꯕ ꯃꯇꯝꯗ ꯏꯁꯤꯡ ꯂꯩꯕꯗꯣ ꯑ ꯆꯠ ꯆꯠ ꯌꯥꯝ ꯇ
ꯌꯥꯝ ꯑꯩꯁꯨꯅꯦ ꯑꯩ ꯅꯍꯥꯟ ꯀꯩꯅꯣ ꯆꯠꯄ ꯀꯥꯟꯗꯅꯦ ꯅꯣꯛꯅꯤꯡ ꯑꯩ ꯑꯩꯁꯨ ꯑꯩꯗꯣ ꯑꯩꯗꯣ ꯎꯝ ꯀꯩꯒꯤꯔ ꯈꯟꯗꯦ ꯑꯩ ꯀ꯭ꯂꯥꯁ ꯇꯨꯌꯦꯜꯞ ꯂꯣꯏꯔꯒ ꯃꯦꯗꯤꯀꯦꯜ ꯂꯥꯏꯟ ꯇꯥꯝꯕꯁꯦ ꯑꯩꯗꯤꯅꯦ ꯁ꯭ꯄꯣꯔꯠꯁ ꯌꯥꯝ ꯄꯥꯝꯕꯅꯦꯕ ꯑꯗꯣ ꯑꯩꯅꯦ ꯅꯦꯁꯅꯦꯜ ꯁꯥꯟꯅꯕ ꯆꯠꯄꯅꯦꯕ ꯑꯩꯗꯣ
ꯎꯝ
ꯀ꯭ꯂꯥꯁꯇꯔ ꯏꯝꯐꯥꯜꯗ ꯂꯥꯛꯑꯒꯅꯦ ꯀ꯭ꯂꯥꯁꯇꯔ ꯂꯥꯛꯑꯒ ꯑꯩꯉꯣꯟꯗ ꯁꯦꯂꯦꯛ ꯇꯧꯕꯒꯤ ꯑꯃꯨꯛꯀ ꯔꯤꯖꯅꯦꯜ ꯑꯁꯥꯝꯗ ꯆꯠꯂꯦꯕꯀꯣ
ꯑꯗꯨꯗꯁꯨ ꯑꯃꯨꯛꯀ ꯁꯦꯂꯦꯛ ꯇꯧꯕ ꯑꯗꯨꯒꯤ ꯑꯩꯈꯣꯏꯗꯣ ꯑꯥ ꯇ꯭ꯔꯦꯅꯤꯡꯒꯨꯝꯅꯀꯣ ꯊꯥ-ꯊꯥ ꯊꯥ ꯑꯃ ꯎꯝ ꯍꯣꯏ ꯊꯥ ꯑꯃ ꯁꯨ ꯄꯨꯕ꯭ꯔꯥꯁꯨꯠ ꯈꯔꯗꯤ ꯁꯨꯗꯦ ꯑꯗꯨ ꯑꯣꯏꯔꯁꯨ ꯑ ꯎꯝ ꯅꯨꯃꯤꯠ ꯀꯨꯟ ꯀꯨꯟꯒꯨꯝꯕ ꯇ꯭ꯔꯦꯅꯤꯡ ꯇꯧꯕꯅꯦꯕ ꯑꯩꯈꯣꯏꯗꯣ ꯑꯗꯨꯒ ꯍꯥꯏꯗ꯭ꯔꯕꯥꯗ ꯅꯦꯁ ꯅꯦꯜ ꯆꯞꯅꯦꯕꯀꯣ ꯑꯗꯨꯗꯗꯤ ꯑꯩꯗꯣ ꯉꯝꯗꯦ ꯀꯩꯅꯣꯠ ꯇꯥꯕꯒꯤ
ꯎꯝ ꯀꯩꯒꯤꯅꯣ ꯍꯥꯏꯁꯦ
ꯆꯦꯟꯕ ꯀꯥꯟꯗ ꯑꯩꯗꯣ ꯑꯥ ꯑꯦꯊ꯭ꯂꯦꯠꯁ ꯑꯣꯏꯕꯅꯦꯕ ꯑꯗꯨꯒꯅꯦ ꯑ ꯑꯩ ꯑꯩꯗꯣ ꯑ ꯅꯣꯛꯅꯤ ꯑꯩꯒꯤ ꯍꯤꯟꯗꯤ ꯃꯈꯣꯏꯗꯣ ꯌꯥꯝ ꯅꯣꯛꯅꯤꯡꯕꯅꯦ ꯏꯪꯂꯤꯁꯀ ꯍꯤꯟꯗꯤ ꯑꯗꯨꯝ ꯃꯤꯛꯁ ꯇꯧꯔꯒ ꯉꯥꯡꯕ ꯉꯥꯡꯕ
ꯑꯩꯁꯨꯅꯦ ꯏꯪꯂꯤꯁꯀ ꯍꯤꯟꯗꯤꯒ ꯍꯩꯕ꯭ꯔꯥ ꯍꯩꯇꯕ꯭ꯔꯥ ꯃꯌꯥꯡꯁꯤꯡꯗꯣ ꯀꯣꯛ ꯉꯥꯎꯔꯝꯅꯤ ꯑꯩ ꯏꯃꯥꯟꯅꯕꯤꯅ ꯑꯁ ꯅꯪꯅ ꯍꯤꯟꯗꯤ ꯉꯥꯡꯕꯗ ꯑꯗꯨꯗꯤ ꯃꯌꯥꯡꯁꯤꯡꯁꯦ ꯀꯞꯅꯤꯡꯔꯝꯅꯤꯍꯦ
ꯑꯗꯣ ꯌꯥꯝ ꯅꯨꯡꯉꯥꯏꯕꯨꯗꯤ ꯅꯨꯡꯉꯥꯏꯌꯦ ꯑꯗꯨ ꯑꯣꯏꯔꯁꯨ ꯑꯃꯨꯛꯀ ꯅꯨꯡꯁꯤ ꯀꯤꯌꯦ ꯑꯗꯣ ꯑꯩꯗꯤ ꯏꯁꯄꯣꯔꯠꯁ ꯇ꯭ꯌꯥꯏꯝ ꯌꯥꯝ ꯄꯥꯝꯕꯅꯦ ꯑꯗꯨꯒ ꯀ꯭ꯂꯥꯁ ꯇꯨꯋꯦꯜꯐ ꯂꯣꯏꯔꯒ ꯏꯃꯥꯅ ꯑꯁꯤ ꯂꯥꯏꯅ ꯑꯗꯨꯝ ꯇꯝꯕꯤꯈ꯭ꯔꯦ
ꯌꯥꯝ ꯍꯩꯌꯦ ꯑꯦꯊ꯭ꯂꯤꯛꯁ ꯑꯣꯏꯕꯗꯣ ꯑꯩꯗꯤ ꯆꯦꯟꯕꯗꯤ ꯏꯁꯇꯦꯃꯤꯅꯥ ꯗꯤ ꯁꯨꯛꯌꯥꯎ ꯌꯥꯎꯗ꯭ꯔꯦ
ꯎ ꯍꯟꯗꯛꯇꯤ ꯉꯝꯃꯔꯣꯏꯗ ꯈꯔ ꯑꯉꯥꯡ ꯑꯣꯏꯔꯀꯥꯟꯗ ꯌꯥꯝ ꯑ ꯌꯥꯝ ꯏꯟꯇꯔꯦꯁ ꯂꯩꯕ ꯑꯗꯨꯒꯤ
ꯍꯣꯏ ꯐꯔꯦ ꯑꯩꯗꯤ ꯏꯁꯄꯣꯔꯠꯇ ꯏꯟꯇꯔꯦꯁ ꯌꯥꯝ ꯂꯩꯔꯛꯇꯦꯕ
ꯎꯝ
ꯂꯩꯁꯨ ꯂꯩꯇꯦꯗꯩ ꯀꯩꯁꯨ ꯁꯥꯟꯅꯔꯛꯇꯦꯗ꯫
ꯎꯝ
ꯑꯉꯥꯡ ꯑꯣꯏꯕꯗ ꯆꯦꯟꯕ ꯑꯣꯏꯔꯁꯨ ꯀꯔꯤ ꯑꯣꯏꯔꯁꯨ ꯌꯥꯝ ꯁꯥꯟꯅꯔꯛ ꯀꯩꯕ ꯁꯄꯣꯠꯇꯁꯨ ꯑꯩꯗꯤ ꯁꯨꯛꯌꯥꯎ ꯌꯥꯎꯒꯟꯗꯦꯕ ꯑꯩꯗꯤ ꯌꯥꯝꯅꯁꯨ ꯅꯥꯒꯟꯕꯅꯤꯅ ꯌꯥꯝꯅꯁꯨ ꯁꯣꯟꯕꯅꯤꯅ ꯏꯃꯥꯅ ꯈꯔ ꯑꯗꯤ
ꯁꯥꯟꯅꯅꯨ ꯑꯗꯨꯃꯥꯏꯅ ꯇꯧꯅꯨ ꯍꯥꯏꯗꯤ ꯑꯗꯨꯃꯥꯏꯅ ꯇꯧꯃꯟꯕꯒꯤꯀꯣ ꯁꯪꯁꯨ ꯁꯪꯅꯔꯛꯇꯦ
ꯑꯩꯗꯣ ꯀꯔꯤꯒꯤꯔ ꯈꯪꯗꯦ ꯑꯩ ꯑꯩꯁꯨ ꯀꯁꯇꯔ ꯆꯠꯄꯗꯣ ꯏꯃꯥꯟꯅꯕꯤꯈꯣꯏꯁꯨ ꯃꯨꯛ ꯏꯃꯟꯕꯤ ꯈꯣꯏꯗꯤ ꯁ꯭ꯄꯣꯔꯠꯁꯇ ꯑꯗꯨꯝ ꯆꯠꯄꯅꯦꯕꯀꯣ ꯑꯩꯁꯨ ꯆꯠꯀꯦꯅ ꯌꯥꯎꯕ ꯑꯗꯨꯀꯥꯟꯗ ꯆꯠꯄ ꯀꯥꯟꯗ ꯑꯗꯨꯝ ꯁꯦꯂꯦꯛ ꯇꯧꯕ ꯁꯦꯂꯦꯛ ꯇꯧꯕ ꯑꯗꯨꯝ
ꯑꯗꯣ ꯑꯗꯨꯝ ꯌꯥꯎꯅꯤ
ꯎꯝ ꯀꯩꯍꯤꯟꯖꯥꯡ ꯊꯣꯡꯒꯦ?
ꯑꯂꯨꯒ ꯀꯩꯅꯣ ꯎꯝ ꯇꯣꯃꯦꯇꯣꯒ ꯕꯤꯟꯁꯀ꯫
ꯑꯩꯈꯣꯏꯗꯤ ꯑꯥ ꯈꯣꯡꯗ꯭ꯔꯨꯝ ꯍꯥꯏꯕ꯭ꯔꯥ ꯈꯪꯕ꯭ꯔꯥ
ꯀꯩ ꯍꯥꯏꯕ
ꯈꯣꯡꯗ꯭ꯔꯨꯝꯗꯣ
ꯍꯥꯥ
ꯑꯥ ꯈꯣꯡꯗ꯭ꯔꯨꯝ ꯍꯥꯏꯕꯗꯣ ꯔꯣꯛꯐ ꯍꯥꯏꯕ꯭ꯔꯥ ꯑꯃ ꯒ꯭ꯔꯥꯎꯟ ꯑꯣꯏꯔ ꯑꯗꯨꯗ ꯆꯝꯐꯨꯠ ꯇꯧꯏ꯫